ꯇꯂꯣꯏ ꯃꯥꯔꯤ ꯏꯇꯥ ꯁꯨꯝ ꯂꯩꯔꯝꯃꯤꯌꯦ ꯆꯥꯛꯆꯥꯊꯣꯛꯑꯒ ꯁꯨꯝ ꯏꯇꯥꯗꯤ ꯀꯩꯗꯧꯔꯝꯃꯤꯅꯣ
ꯑꯣ ꯑꯩꯁꯨꯅꯦ ꯆꯥꯛ ꯇꯣꯛꯄꯒꯤ ꯁꯨꯝꯝ ꯂꯩꯔꯝꯃꯤꯌꯦ ꯏꯇꯥ ꯄꯨꯊꯣꯔꯛꯏꯅꯦ
ꯇꯥꯏꯌꯦ ꯇꯥꯏꯌꯦ ꯏꯇꯥ ꯍꯥꯏꯗꯤ ꯋꯥ ꯅꯨꯡꯉꯥꯏꯔꯨꯗ꯭ꯔꯦ ꯑꯗꯨꯅꯅꯦ
ꯑ ꯏꯇꯥ ꯍꯣꯏꯒꯤ ꯒꯤ ꯇꯥ ꯄꯨꯖꯥ ꯃꯌꯥꯝ ꯊꯥꯏꯗꯅ ꯑꯗꯨꯗꯨꯒꯤ ꯑꯩꯁꯦ ꯂꯧ ꯂꯩ ꯑꯗꯨꯒ ꯁꯦꯡꯖꯨꯁꯨ ꯆꯥꯅꯁꯤ ꯍꯥꯏꯒꯦꯅ ꯐꯣꯟ ꯇꯧꯔꯛꯏꯅꯤ ꯏꯇꯥ
ꯌꯥꯏ ꯌꯥꯏ ꯏꯇꯥꯥꯟ ꯂꯥꯛꯑꯣ ꯁꯤꯡꯖꯨ ꯉꯥꯏꯁꯨꯒ ꯌꯥꯝ ꯆꯕ ꯌꯥꯝꯅ ꯍꯥꯎꯕ ꯃꯇꯝꯅꯤ ꯍꯧꯖꯤꯛꯇꯤ ꯑꯗꯨ ꯅꯪ ꯀꯩꯗꯧꯉꯩ ꯂꯥꯛꯀꯦ ꯍꯥꯏꯅꯣ
ꯑꯣ ꯁꯟꯗꯦ ꯅꯨꯃꯤꯠꯇ ꯂꯥꯛꯑꯒꯦ ꯑꯩꯈꯣꯏ ꯃꯈꯥ ꯁꯝꯒꯤ ꯏꯇꯥꯗꯨꯅꯁꯨꯅꯦ ꯅꯣꯏꯒꯤ ꯇꯔꯕꯨꯖꯥꯗꯣ ꯌꯥꯝ ꯍꯥꯎꯋꯦꯅ ꯃꯃꯤꯡ ꯆꯠꯂꯦ ꯍꯥꯏꯌꯦ ꯑꯗꯨꯒꯤ ꯑꯃꯨꯛꯇ ꯆꯠꯂꯨꯁꯤ ꯍꯥꯏꯌꯦ ꯇꯔꯕꯨꯖꯥ ꯌꯦꯜꯂꯣꯗꯣꯪ ꯍꯪꯒꯄꯥꯟꯗꯨꯅꯦ ꯌꯥꯝ ꯆꯥꯅꯤꯡꯉꯤꯁꯦ ꯑꯩꯅ ꯑꯗꯨꯗꯣ ꯃꯌꯥꯝ ꯊꯥꯏꯌꯦꯅ ꯍꯥꯏꯌꯦꯅ ꯅꯣꯏ ꯇꯥꯆꯧꯍꯣꯏꯒꯤ
ꯊꯥꯏꯌꯦ ꯊꯥꯏꯌꯦ ꯏꯇꯥ ꯑꯗꯨ ꯂꯥꯛꯑꯣ ꯅꯣꯏ ꯃꯌꯥꯝ ꯍꯧꯅꯔꯒ ꯆꯥꯛ ꯈꯛꯇꯣ ꯑꯩꯈꯣꯏꯗ ꯆꯥꯔꯁ ꯂꯣꯏꯔꯒ ꯅꯨꯡꯊꯤꯟꯜꯗꯣ ꯁꯤꯡꯖꯨ ꯀꯌꯥ ꯃꯌꯥꯝ ꯄꯨꯊꯔꯒ ꯆꯥꯃꯤꯟꯅꯗꯅ ꯑꯩꯈꯣꯏ ꯃꯌꯥꯝꯗꯣ ꯇꯧꯔꯁꯤꯅꯦ ꯍꯦꯛꯇ
ꯍꯣꯏꯅꯦ ꯏꯕꯦꯝꯃꯥ ꯅꯣꯏ ꯇꯥꯆꯧꯗꯒꯤ ꯂꯩꯔꯒ ꯇꯔꯥꯕꯨꯖꯗ ꯑꯣꯏꯅ ꯌꯣꯜꯂꯁꯤꯔ ꯈꯪꯗꯦꯕ ꯑꯩꯈꯣꯏꯁꯦ ꯄꯩꯁꯥꯒ ꯄꯩꯁꯥ ꯆꯤꯟꯕꯅꯦ ꯑꯩꯈꯣꯏꯁꯦ ꯂꯥꯏꯔꯤꯛ ꯂꯥꯏꯁꯨ ꯇꯝꯕ ꯂꯣꯏꯔꯀꯥꯟꯗ ꯑꯩꯗꯤ ꯐꯤ ꯁꯥꯔꯤꯅꯤ ꯑꯗꯨꯝ ꯂꯩꯔꯤꯅꯤ ꯌꯨꯝꯗ ꯂꯩꯁꯤꯟꯕꯁꯦ ꯌꯥꯝ ꯅꯨꯡꯉꯥꯏꯇꯦ ꯍꯣꯏ ꯊꯣꯡꯒꯥ ꯄꯥꯟꯗꯣ ꯑꯗꯨꯩ ꯒꯥꯔꯤꯁꯦ ꯌꯥꯝ ꯆꯦꯜꯂꯤꯗꯅꯀꯣ ꯑꯗꯨ ꯑꯗꯨꯗꯒꯤ ꯇꯔꯣꯕꯨꯖꯗꯣ ꯅꯣꯏ ꯇꯥꯆꯧꯗ ꯂꯩꯔꯒ ꯁꯣꯔꯣꯛ ꯃꯄꯥꯟꯗ ꯑꯣꯏꯅ ꯑꯩꯈꯣꯏ ꯏꯃꯥ ꯐꯝꯍꯟꯕꯔꯥ ꯐꯝꯕꯔꯥ ꯑꯃ ꯇꯧꯁꯤꯔꯅ ꯈꯜꯂꯤꯅꯤꯅꯦ ꯑꯩꯗꯤ ꯑꯗꯨꯃꯥꯏꯅ ꯇꯧꯔꯗꯤ ꯃꯤꯁꯨ ꯃꯌꯥꯝ ꯆꯠꯄꯅꯤꯅ ꯁꯤꯠꯇꯧ ꯃꯥꯟꯕ ꯑꯗꯨꯒꯤꯅꯦ ꯑꯩꯅꯅꯦ ꯅꯣꯏ ꯇꯥꯆꯧꯗꯒꯤ ꯋꯥꯔꯤꯁꯨ ꯁꯥꯟꯅꯅꯤꯡꯕ ꯇꯔꯕꯨꯖꯗꯣ ꯃꯌꯥꯝ ꯂꯩꯔꯀꯥꯟꯗ ꯌꯣꯖꯤꯔꯥꯅ ꯈꯜꯂꯝꯃꯤꯅꯦ ꯁꯨꯝ
ꯌꯥꯏꯌꯦ ꯏꯇꯥ ꯌꯥꯝ ꯐꯩꯌꯦ ꯑꯗꯨꯗꯤ ꯑꯗꯣ ꯅꯪꯅ ꯂꯩꯒꯦ ꯈꯣꯠꯀꯦ ꯍꯥꯏꯔꯗꯤ ꯑꯗꯨꯃꯥꯏꯅ ꯌꯣꯟꯕꯒꯤꯗꯣ ꯑꯗꯨꯗꯤ ꯄꯩꯁꯥꯒꯁꯨ ꯌꯥꯝ ꯇꯥꯅ ꯇꯥꯅ ꯄꯤꯕꯅꯤ ꯏꯇꯥ ꯑꯗꯣ ꯑꯩꯈꯣꯏꯗꯒꯤ ꯂꯧꯔꯕꯅꯤꯅ ꯍꯦꯟꯅ ꯑꯃꯨꯛꯀ ꯇꯥꯆꯧ ꯍꯣꯏꯅ ꯃꯌꯥꯝ ꯍꯥꯞꯆ ꯆꯔꯅꯤ ꯅꯪꯒꯤ ꯑꯗꯨꯝ ꯇꯧ ꯌꯥꯕꯗꯤ
ꯍꯣꯏ ꯑꯗꯨꯅꯦ ꯑꯗꯨꯅꯦ ꯑꯩꯁꯦ ꯇꯥꯖꯧ ꯋꯥꯔꯤ ꯁꯥꯟꯅꯅꯤꯡꯗꯅꯅꯦ ꯈꯜꯂꯝꯃꯤꯕꯅꯦ ꯏꯃꯥꯗꯁꯨ ꯍꯧꯗꯣꯛꯈꯤꯕꯗ ꯉꯥꯏꯗꯤ ꯁꯨꯃꯥꯏꯅ ꯏꯇꯥ ꯍꯣꯏꯒꯤ ꯇꯥꯖꯧꯗꯣ ꯇꯔꯕꯨꯖ ꯃꯌꯥꯝ ꯊꯥꯏꯌꯦꯌꯦ ꯃꯣꯏꯗꯤ ꯂꯧ ꯁꯪꯒꯝ ꯃꯔꯤ ꯃꯉꯥ ꯊꯥꯏ ꯍꯥꯏꯌꯦꯅ ꯃꯌꯥꯝ ꯊꯥꯕꯅꯤꯅ ꯇꯥꯆꯧꯍꯣꯏꯅ ꯁꯨꯝ ꯕꯖꯥꯔꯗ ꯆꯠꯂ ꯌꯣꯟꯕꯗꯣ ꯉꯝꯗꯦ ꯍꯥꯏꯑꯦ ꯑꯗꯨꯅ ꯂꯂꯣꯟꯕꯤꯅ ꯂꯥꯛꯑ ꯂꯥꯛꯑ ꯂꯧꯅꯩ ꯍꯥꯏꯌꯦ ꯏꯃꯥ ꯑꯗꯨ ꯌꯥꯝ ꯍꯣꯡ ꯍꯣꯡꯅ ꯂꯧꯋꯦ ꯍꯥꯏꯌꯦ ꯑꯗꯨꯒꯤꯅꯦ ꯑꯩꯁꯨ ꯂꯧꯔꯒ ꯏꯃꯥꯟꯅꯕꯤꯈꯩꯒꯤ ꯅꯠꯇ꯭ꯔꯒꯅ ꯏꯃꯥ ꯍꯣꯏꯅꯁꯨ ꯁꯣꯔꯣꯛ ꯃꯄꯥꯟꯁꯤꯗ ꯐꯝꯃꯁꯨ ꯌꯥꯏ ꯃꯤꯁꯨ ꯃꯌꯥꯝ ꯆꯠꯄꯅꯤꯅ ꯑꯗꯨꯝ ꯂꯩꯅꯅꯤ ꯍꯧꯖꯤꯛꯇꯤ ꯀꯥꯂꯦꯟꯁꯨ ꯑꯣꯏꯔꯦ ꯌꯥꯝꯅꯁꯨ ꯁꯥꯕꯅꯤꯅ ꯐ꯭ꯔꯤꯖꯇ ꯊꯝꯃꯀꯥꯟꯗ ꯑꯌꯤꯡꯕꯗꯨ ꯌꯣꯟꯁꯤꯔꯅ ꯍꯥꯏꯔꯝꯃꯤꯅꯦꯕ ꯏꯃꯥꯅꯕꯨꯗꯤ ꯢꯆꯥꯅ ꯐꯅꯤ ꯈꯟꯕ ꯃꯇꯝꯃ ꯇꯧꯋꯣꯅ ꯍꯥꯏꯌꯦ ꯑꯗꯨꯗꯨꯒꯤ ꯑꯩꯁꯤ ꯏꯥꯗꯁꯨ ꯍꯧꯗꯣꯛꯀꯦ ꯑꯗꯒꯤ ꯄꯨꯟꯗꯕꯁꯨ ꯀꯨꯏꯔꯦ ꯁꯤꯡꯖꯨꯁꯨ ꯆꯥꯃꯤꯟꯅꯗꯕ ꯀꯨꯏꯔꯦ ꯍꯧꯖꯤꯛꯇꯤ ꯍꯩꯅꯧ ꯃꯇꯝꯁꯨ ꯑꯣꯏꯕꯅꯤꯅ ꯅꯣꯏꯒꯤ ꯄꯨꯈ꯭ꯔꯤ ꯃꯄꯥꯟꯗ ꯍꯩꯅꯧ ꯑꯅꯦꯝꯕꯤ ꯑꯊꯨꯝꯕ ꯍꯥꯎꯕ ꯃꯌꯥꯝ ꯄꯥꯟꯕꯗꯣ ꯑꯗꯨꯁꯨ ꯅꯤꯡꯁꯤꯡꯉꯛꯄ ꯑꯩꯗꯣ
ꯌꯥꯏ ꯌꯥꯏ ꯏꯇꯥ ꯌꯥꯝꯐꯕ ꯊꯕꯛꯅꯤ ꯑꯗꯨꯗꯤ ꯇꯔꯕꯨꯖꯥꯗꯣ ꯐꯖꯅ ꯐ꯭ꯔꯤꯖꯇꯒ ꯍꯥꯞꯄꯒ ꯌꯣꯟꯕꯗꯣ ꯅꯣꯏ ꯑꯗꯨꯋꯥꯏꯗꯗꯤ ꯌꯥꯝ ꯁꯤꯠꯇꯧꯕ ꯃꯥꯜꯂꯦ ꯁꯤꯗꯒꯤꯅꯦ ꯃꯤꯁꯦ ꯌꯥꯝ ꯇꯦꯛꯄ ꯇꯦꯛꯄ ꯂꯥꯛꯅꯩꯌꯦꯕꯀꯣ ꯑꯗꯨ ꯁꯤꯗ ꯄꯤꯔꯤꯕ ꯃꯃꯜꯁꯤꯒ ꯑꯗꯨꯒ ꯅꯣꯏ ꯑꯗꯣꯝꯗ ꯄꯤꯕ ꯃꯃꯜꯒꯁꯨ ꯌꯥꯝ ꯈꯦꯠꯅꯩꯗꯅ ꯑꯗꯨꯇ ꯇꯔꯕꯨꯖꯗꯣ ꯑꯗꯣ ꯌꯥꯝ ꯁꯤꯠꯂꯦ ꯈꯣꯠꯂꯦꯅ ꯍꯥꯏꯕꯅꯤ ꯁꯤꯗꯒꯤ ꯇꯪꯈꯥꯏ ꯇꯪꯈꯥꯏ ꯑꯗꯨꯝ ꯇꯣꯡꯕꯅꯦ ꯏꯇꯥ ꯑꯗꯨꯝ ꯂꯥꯛꯑꯣ ꯂꯧꯕ
ꯑꯗꯨꯗꯤ ꯏꯇꯥ ꯌꯥꯎꯅ ꯄꯨꯂꯞ ꯌꯣꯜꯂꯁꯤꯔꯣ ꯅꯪ ꯂꯥꯛꯀꯦ ꯂꯥꯛꯑꯣꯗꯅ ꯑꯩꯈꯣꯏꯒꯤ ꯄꯨꯂꯞ ꯍꯦꯛꯇ ꯐꯝꯃꯒ ꯌꯣꯜꯂꯁꯤꯔꯣ ꯑꯩꯈꯣꯏꯒꯤ ꯋꯦꯇꯤꯡ ꯁꯦꯠ ꯑꯃ ꯒꯥꯔꯤ ꯈꯥꯝꯕꯝꯒꯤ ꯂꯩꯕꯗꯣ ꯑꯗꯨꯗꯅꯦ ꯍꯦꯛꯇ ꯐꯝꯃꯒ ꯑꯩꯈꯣꯏꯒꯤ ꯌꯣꯜꯂꯁꯤ ꯔ ꯏꯇꯥ ꯑꯗꯨ ꯑꯣꯏꯔꯗꯤ ꯄꯣꯠꯁꯨ ꯃꯌꯥꯝ ꯁꯤꯠꯂꯅꯤ ꯂꯩꯁꯥꯕꯤꯒꯩꯅ ꯄꯣꯠ ꯌꯣꯟꯕꯅꯤꯅ
ꯐꯔꯦꯅꯦ ꯑꯗꯨꯅ ꯑꯗꯨꯃꯥꯏꯅ ꯇꯧꯔꯁꯤꯔ ꯏꯇꯥ ꯁꯤꯗ ꯂꯩꯔꯤꯁꯤꯗꯤ ꯄꯩꯁꯥꯁꯨ ꯃꯃꯜ ꯍꯣꯡꯉꯦ ꯅꯣꯏ ꯑꯗꯨꯗꯅꯁꯨ ꯇꯥꯡꯕ ꯍꯦꯟꯕ ꯑꯗꯒꯤ ꯃꯌꯥꯝ ꯃꯌꯥꯝꯁꯨ ꯍꯦꯛꯇ ꯌꯣꯟꯕ ꯉꯝꯗꯗꯅ ꯃꯥꯡꯉꯤꯁꯦ ꯂꯣꯏꯔꯕꯅꯦ ꯏꯇꯥ ꯅꯪꯅ ꯑꯗꯨꯃꯥꯏꯅ ꯌꯣꯟꯁꯤ ꯈꯣꯠ ꯉ ꯍꯥꯏꯔꯤꯗꯣ ꯌꯥꯝ ꯐꯕ ꯋꯥꯅꯤ ꯈꯟꯅꯕ ꯌꯥꯕ ꯋꯥ ꯑꯣꯏꯗ ꯅꯪꯒꯤꯗꯣ
ꯁꯤꯠꯇꯣꯏꯅꯤ ꯃꯤꯗꯤ ꯂꯩꯁꯥꯕꯤ ꯃꯁꯛ ꯐꯖꯕꯤ ꯃꯌꯥ ꯑꯃ ꯇꯔꯕꯨꯖ ꯌꯣꯂꯦꯅ ꯏꯇꯥ ꯐꯖꯤꯕꯤ ꯑꯃꯁꯨ ꯌꯥꯎꯗꯣꯔꯦ ꯁꯤꯠꯂꯅꯤ ꯁꯤ ꯁꯤꯗꯤ ꯌꯥꯝꯅ ꯑꯩꯗꯤ ꯌꯥꯝ ꯍꯔꯥꯎꯋꯦ
ꯈꯪꯗꯦꯕꯦꯕ ꯅꯪꯒ ꯌꯣꯟꯃꯤꯟꯅꯕ ꯑꯣꯏꯣꯏꯗꯤ ꯃꯌꯥꯝ ꯁꯤꯠꯀꯗꯕ ꯃꯥꯜꯔꯣ ꯅꯪꯁꯨ ꯂꯥꯏꯁꯛꯇꯤ ꯐꯖꯅ ꯐꯖꯕꯅꯤꯅꯅꯦ ꯃꯌꯥꯝ ꯄꯥꯏꯁꯤꯜꯂꯛꯀꯅꯤꯅꯦꯕ
ꯍꯣꯏ ꯑꯗꯣ ꯑꯩꯈꯣꯏꯒꯤ ꯏꯇꯥ ꯃꯈꯥꯗꯪꯒꯤ ꯏꯇꯥꯗꯨꯒꯅꯦ ꯒꯥꯔꯤ ꯑꯆꯧꯕꯗ ꯍꯦꯛꯇ ꯂꯧ ꯂꯥꯛꯑꯒꯦ ꯆꯥꯆꯧꯗꯅꯦ ꯕꯣꯔꯥꯗꯣ ꯇꯔꯦꯠ ꯅꯤꯄꯥꯜꯅꯦ ꯌꯥꯝ ꯍꯥꯏꯌꯣ ꯑꯗꯨꯒꯅꯦ ꯅꯪꯁꯨꯅꯦ ꯄꯨꯂꯞ ꯍꯥꯏꯗꯈ꯭ꯔꯁꯤ ꯑꯩꯈꯣꯏꯗ ꯑꯗꯨꯒ ꯅꯨꯡꯉꯥꯏꯔꯒꯅꯦ ꯌꯣꯜꯂꯁꯤ ꯑꯗꯨꯒ ꯇꯥꯆꯧꯗ ꯁꯤꯒꯤ ꯁꯤꯠꯂꯤ ꯇꯥꯆꯧ ꯍꯥꯏꯔꯒꯅꯦ ꯑꯗꯨꯝ ꯇꯥꯆꯧꯅꯅꯦ ꯀꯩꯅꯣ ꯇꯧꯖꯔꯛꯑꯅꯤ ꯑꯩꯈꯣꯏꯅ ꯌꯣꯟꯕꯤꯕꯒꯤ ꯄꯩꯁꯥ ꯄꯤꯖꯔꯛꯑꯅꯤ ꯑꯗꯨꯃꯥꯏꯅ ꯇꯧꯔꯁꯤ ꯍꯣꯏꯇꯥ ꯑꯗꯨꯗꯧꯅ ꯍꯥꯟꯅ ꯄꯤꯛꯏ ꯍꯥꯟꯅ ꯄꯤꯊꯣꯛꯑꯝꯃꯣ ꯍꯥꯏꯔꯁꯨ ꯑꯗꯨꯝ ꯥ ꯄꯩꯁꯥ ꯄꯤꯊꯣꯛ ꯑꯣꯟꯁꯤꯜꯂꯒ ꯕꯤꯖꯤꯅꯦꯁ ꯃꯆꯥ ꯃꯆꯥ ꯇꯧꯔꯁꯦ ꯏꯇꯥ ꯄꯩꯁꯥ ꯊꯣꯛꯅꯕ
ꯌꯥꯏ ꯌꯥꯏ ꯏꯇꯥ ꯉꯟꯅ ꯂꯥꯀꯑꯣ ꯑꯗꯨ ꯗꯤ ꯂꯧꯒꯗꯕ ꯅꯨꯃꯤꯠꯇꯣ ꯑꯩ ꯃꯥꯡꯖꯧꯅ ꯅꯠꯇꯁꯧꯗ ꯍꯥꯏꯔꯒꯦ ꯑꯗꯨꯒ ꯑꯩꯈꯣꯏꯗ ꯆꯥꯛꯇꯨꯃ ꯆꯥꯊꯣꯛꯑꯁꯤ ꯑꯗꯨꯒ ꯅꯨꯃꯤꯗꯥꯡ ꯋꯥꯏꯔꯝ ꯐꯖꯅ ꯍꯦꯛꯑꯦꯗꯅ ꯑꯗꯨꯒ ꯄꯨꯈꯠꯂꯒ ꯆꯠꯂꯁꯦ ꯅꯣꯡꯉꯥꯜꯂꯒ ꯑꯗꯨꯝ ꯌꯣꯜꯂꯁꯨ ꯌꯥꯏꯗꯅ ꯄꯩꯁꯥꯒꯤꯕꯨꯗꯤ ꯀꯣꯟꯅ ꯁꯤꯠꯂꯒ ꯇꯞꯅ ꯄꯤꯔꯁꯨ ꯌꯥꯏꯗ ꯀꯩꯁꯨ ꯇꯥꯆꯧꯒꯤꯅꯤꯅ ꯆꯞ ꯃꯥꯟꯅꯩ ꯀꯩꯗꯧꯔꯕꯅꯣ
ꯍꯣꯏ ꯑꯗꯨꯕꯨꯗꯤ ꯌꯥꯏꯌꯦ ꯅꯣꯏ ꯇꯥꯆꯧꯒꯤ ꯃꯆꯥꯅꯨꯄꯤ ꯑꯕꯦꯝꯃ ꯃꯆꯥꯗꯣ ꯑꯗꯨꯗꯤ ꯀꯂ꯭ꯥꯁ ꯋꯥꯒꯁꯨ ꯉꯥꯡꯕ ꯌꯥꯝ ꯍꯩꯔ ꯀꯗꯥꯏꯅꯦ ꯑꯅꯤ ꯎꯗꯕ ꯌꯥꯝ ꯀꯨꯏꯔꯦ ꯃꯥꯗꯣ
ꯍꯣꯏ ꯀ꯭ꯂꯥꯁ ꯌꯥꯝꯅ ꯀꯥꯔꯦꯗ ꯃꯉꯥꯁꯨꯨꯕ ꯇꯝꯃꯦ ꯋꯥ ꯉꯥꯡ ꯁꯛꯄꯒꯁꯦ ꯌꯥꯝ ꯍꯩꯔꯦꯖꯥꯠꯅꯤ ꯌꯨꯝ ꯄꯥꯟꯕꯒ ꯌꯥꯝ ꯍꯩꯗꯧꯔꯤ ꯄꯣꯠꯅꯤꯗ ꯃꯆꯤꯟ ꯃꯈꯥꯅ ꯃꯔꯣꯝ ꯐꯔꯤꯕ ꯅꯪ ꯍꯟꯗꯛ ꯂꯥꯛꯄꯗꯗꯤꯅꯦ ꯑꯁꯨꯛ ꯌꯥꯝ ꯆꯥꯎꯔꯕ ꯈꯜꯂꯗꯕꯅꯦ ꯂꯥꯛꯑꯣ ꯃꯥꯁꯨ ꯌꯨꯝꯗ ꯂꯩꯍꯜꯂꯝꯒꯦ ꯅꯪ ꯂꯥꯛꯀꯗꯕ ꯅꯨꯃꯤꯠꯇꯣ
ꯍꯣꯏꯆꯦ ꯂꯥꯛꯄꯗ ꯅꯦꯅꯦ ꯍꯦꯛꯇ ꯇꯧꯕꯗꯣ ꯇꯥꯗꯕ ꯌꯥꯝꯅ ꯀꯨꯏ ꯑꯦ ꯑꯩꯁꯨꯅꯦ ꯅꯍꯥꯟꯈꯩ ꯐꯣꯟꯗꯨꯅ ꯇꯧꯔꯛꯒꯗꯕꯗꯨꯅꯦ ꯊꯕꯛ ꯑꯃ ꯇꯧꯔꯤꯉꯩ ꯑꯃ ꯇꯧꯔꯤꯉꯩ ꯊꯦꯡꯕꯗꯨꯗꯅꯦ ꯑꯉꯥꯡꯗꯣ ꯇꯨꯝꯃꯝꯃꯅꯤꯅꯅꯦ ꯇꯧ ꯇ꯭ꯔꯕꯅꯤ ꯍꯦꯇ ꯑꯗꯨ ꯇꯧꯔꯛꯑꯦ ꯑꯗꯨꯒ ꯉꯁꯤꯁꯨ ꯂꯩꯔꯝꯗ꯭ꯔꯦ ꯃꯄꯥ ꯍꯣꯏꯒ ꯀꯩꯅꯣꯗ ꯂꯧꯕꯨꯛꯇ ꯇꯔꯨꯕꯨꯔꯖ ꯂꯧꯈꯕ ꯆꯠꯈ꯭ꯔꯤꯔꯣ
ꯑꯧ ꯑꯗꯨꯃꯥꯏꯅ ꯆꯠꯈꯤ ꯏꯇꯥ ꯑꯗꯣ ꯅꯪ ꯂꯥꯛꯄ ꯅꯨꯃꯤꯠꯇꯨꯃꯗꯤ ꯊꯝꯃꯝꯃꯒꯦ ꯑꯗꯣ ꯏꯇꯥ ꯅꯪ ꯀꯩ ꯊꯣꯡꯕ ꯆꯥꯅꯤꯡꯉꯤꯅꯣ ꯎꯝ
ꯑꯁ ꯑꯩꯪ ꯀꯦꯝ ꯈꯟꯗꯦꯗ ꯌꯦꯟ ꯊꯣꯡꯕꯁꯨ ꯑꯣꯏꯔꯁꯨ ꯌꯥꯏꯌꯦ ꯅꯠꯇ꯭ꯔꯒꯅ ꯏꯃꯥ ꯍꯣꯏꯅ ꯑꯗꯨꯝ ꯆꯥꯕ ꯌꯥꯕ ꯉꯥ ꯑꯣꯏꯔꯁꯨ ꯊꯣꯡꯉꯝꯃꯣꯁꯦ ꯑꯩꯒꯤꯗꯤꯅꯦ ꯑꯃꯥ ꯍꯦꯛꯇꯦ ꯅꯪꯅꯅꯦ ꯌꯥꯝ ꯄꯤꯖꯅꯤꯡꯉꯒꯅꯦ ꯑꯩꯅ ꯌꯥꯝ ꯄꯥꯝꯅꯖꯕ ꯆꯒꯦꯝ ꯄꯣꯝꯕꯗꯣ ꯑꯗꯨ ꯄꯣꯝꯃꯝꯃꯁꯨ ꯌꯥꯏꯌꯦ
ꯐꯔꯦ ꯐꯔꯦ ꯏꯇꯥ ꯑꯗꯨꯗꯤ ꯀꯩꯅꯣ ꯇꯧꯔꯝꯃꯒꯦ ꯌꯦꯟ ꯆꯒꯦꯝ ꯑꯣꯏꯅ ꯄꯣꯝꯃꯝꯃꯒꯦ
ꯅꯍ ꯑꯗꯨꯗꯤ ꯑꯩꯅ ꯌꯥꯝ ꯄꯥꯝꯖꯕꯅꯦ ꯏꯇꯥ ꯑꯁ ꯌꯥꯝ ꯍꯥꯎꯅꯤ ꯑꯗꯨ ꯀꯣꯠꯅꯕꯒ ꯌꯣꯡꯆꯥꯛ ꯌꯣꯡꯆꯥꯛꯀ ꯄꯥꯟꯕ꯭ꯔꯣ ꯏꯇꯥ ꯍꯣꯏꯒꯤꯗꯤ ꯌꯣꯡꯆꯥꯛ ꯌꯥꯝ ꯊꯝꯖꯤꯜꯂꯤꯗꯅ ꯑꯁ ꯂꯩꯔꯒꯗꯤ ꯑꯩꯗꯤ ꯌꯣꯡꯆꯥꯛꯇꯨꯝ ꯆꯥꯅꯤꯡꯉꯤ ꯏꯇꯥ ꯏꯅꯝꯃꯅꯒ ꯍꯦꯛ ꯊꯝꯖꯤꯜꯂꯦꯅ ꯇꯧꯕꯗꯣ ꯐ꯭ꯔꯤꯖꯇ
ꯂꯩꯌꯦ ꯂꯩꯌꯦ ꯃꯌꯥꯝ ꯂꯩ ꯌꯣꯡꯆꯥꯛ ꯈꯔꯁꯨ ꯍꯥꯞꯄꯝꯒꯦ ꯆꯥꯒꯦꯝ ꯄꯣꯝꯕꯗ ꯑꯗꯨꯒ ꯇꯣꯉꯥꯟꯅ ꯁꯤꯡꯖꯨ ꯑꯃꯁꯨ ꯐꯖꯅ ꯇꯧꯍꯜꯂꯝꯃꯒꯦ ꯑꯗꯣ ꯃꯃꯥꯍꯣꯏ ꯅꯣꯏ ꯉꯟꯅꯗꯤ ꯂꯥꯛꯑꯣ ꯅꯪ ꯀꯅꯥ ꯀꯅꯥ ꯂꯥꯛꯇꯣꯏꯅꯣ
ꯏꯃꯥꯖꯨꯅꯦ ꯅꯣꯏꯗ ꯆꯠꯇꯕ ꯀꯨꯏꯔꯦ ꯆꯠꯅꯤꯡꯉꯦ ꯌꯥꯎꯅꯤꯡꯉꯦ ꯑꯗꯨꯝ ꯍꯥꯏꯔꯒ ꯂꯩꯔꯕꯅꯦ ꯍꯟꯗꯛꯇꯤ ꯄꯨꯔꯒ ꯂꯥꯛꯑꯒꯦ ꯒꯥꯔꯤ ꯑꯆꯧꯕꯗ ꯂꯥꯛꯀꯗꯣꯏꯅꯤꯅ ꯏꯃꯥꯟꯅꯕꯤꯅꯦ ꯏꯃꯥꯅꯦ ꯑꯩꯈꯣꯏꯍꯨꯝ ꯂꯥꯛꯑꯒꯦ ꯑꯗꯣ ꯏꯃꯥ ꯍꯣꯏ ꯑꯕꯦꯝꯃ ꯍꯣꯏꯗꯨꯁꯨ ꯎꯗꯕ ꯀꯨꯏꯔꯦꯅ ꯑꯩꯈꯣꯏ ꯏ ꯃꯥꯅ ꯑꯗꯨꯝ ꯁꯣꯜꯂꯒ ꯂꯩꯔꯕꯅꯦ ꯑꯩꯉꯣꯟꯗ ꯆꯠꯁꯤ ꯆꯠꯁꯤ ꯑꯗꯨꯝ ꯍꯥꯏꯕꯅꯦ ꯑꯩꯅꯅꯦ ꯏꯃꯥ ꯊꯕꯛꯁꯦ ꯁꯪꯗ ꯇꯧꯔꯤꯅꯤ ꯑꯩꯁꯨ ꯐꯤꯁꯤ ꯃꯌꯥꯝ ꯑꯃ ꯃꯤꯒꯤ ꯂꯧꯔꯒ ꯌꯣꯟꯕ ꯇꯧꯕ ꯂꯩꯕꯅꯤꯅ ꯕꯥꯠ ꯍꯦꯛꯇ ꯊꯥꯗꯣꯛꯑꯝꯃꯒ ꯆꯠꯅꯤꯡ ꯆꯠꯅꯤꯡꯉꯦꯅ ꯆꯠꯄ ꯌꯥꯕ ꯅꯠꯇ꯭ꯔꯦ ꯑꯩ ꯑꯉꯥꯡ ꯑꯣꯏꯗ꯭ꯔꯕꯅꯤꯅꯅ ꯍꯥꯏꯕꯗ ꯑꯩꯈꯣꯏ ꯏꯃꯥꯁꯤꯅꯅꯦ ꯃꯣꯏꯗꯤ ꯑꯍꯟ ꯃꯇꯝ ꯑꯣꯏꯔꯛꯄꯅꯤꯅꯅꯦ ꯌꯨꯝꯗ ꯂꯩꯅꯤꯡꯗꯕꯤ ꯑꯗꯨꯝ ꯆꯠꯊꯣꯛꯑꯒ ꯉꯥꯏꯍꯥꯛꯀ ꯆꯠꯊꯣꯛꯎꯔꯀꯥꯟꯗ ꯑꯃ ꯅꯨꯡꯉꯥꯏꯖꯕꯤ ꯃꯁꯥꯗ ꯇꯌꯥꯡ ꯇꯌꯥꯡꯕꯗꯣ ꯑꯗꯨ ꯌꯥꯝ ꯄꯥꯝꯖꯕ ꯑꯩꯈꯣꯏ ꯏꯃꯥꯇꯧꯏꯁꯤꯅ ꯑꯩꯁꯤꯅ ꯑꯗꯨ ꯅꯠꯇꯦꯗꯣ ꯑꯃꯒꯤꯃꯨꯛ ꯆꯦꯟꯅꯕ ꯍꯣꯠꯅ ꯑꯃꯒꯤꯃꯨꯛ ꯆꯦꯟꯅꯕ ꯍꯣꯠꯅꯕ ꯑꯗꯨ ꯇꯧꯋꯦ ꯏꯕꯦꯝꯃꯩ ꯏꯆꯤꯟ ꯏꯅꯥꯎ ꯌꯥꯝ ꯍꯧꯗꯕ ꯀꯥꯥꯁꯦ ꯌꯥꯝꯅ ꯅꯨꯡꯉꯥꯏꯇꯦ ꯅꯣꯏꯗꯤ ꯍꯥꯏ ꯍꯥꯏꯅ ꯅꯥꯅꯝꯃ ꯑꯅꯤ ꯂꯩꯔꯦ ꯅꯪ ꯂꯩꯔꯦ ꯑꯗꯨꯅ ꯌꯥꯝ ꯐꯩ ꯑꯩꯈꯣꯏꯗꯤ ꯑ ꯏꯊꯟꯗ ꯄꯣꯛꯄꯤꯔꯝꯗꯅ ꯊꯕꯛ ꯑꯃꯁꯨ ꯑꯩ ꯅꯨꯄꯥꯒꯤꯁꯨ ꯑꯩ ꯅꯨꯄꯤꯒꯤꯁꯨ ꯑꯩ ꯑꯩ ꯑꯩꯒꯤ ꯑꯩ ꯉꯥꯛ ꯉꯥꯏꯔꯦ ꯑꯗꯨꯅ ꯑꯩꯁꯦ ꯒ꯭ꯌꯥꯟꯒ ꯇꯥꯗꯦ ꯐꯤꯕꯦꯝꯃ ꯇꯧꯔꯤꯁꯦ
ꯋꯥꯕꯅꯤ ꯋꯥꯕꯅꯤ ꯏꯇꯥ ꯏꯊꯟꯇ ꯂꯩꯕꯁꯨ ꯌꯥꯝ ꯋꯥꯕꯅꯤ ꯑꯩꯁꯨ ꯈꯪꯉꯤ
ꯍꯣꯏ ꯑꯗꯨꯕꯨꯗꯤ ꯅꯪꯖꯨ ꯅꯨꯄꯤ ꯃꯊꯟꯗꯅꯤꯅ ꯆꯦꯛ ꯆꯦꯛꯁꯤꯜꯂꯛꯑꯀꯥꯟꯗꯕꯨꯗꯤ ꯍꯦꯛꯇ ꯇꯧꯔꯝꯒꯅꯤ ꯑꯗꯣ ꯇꯥꯕ꯭ꯔꯣ ꯏꯇꯥ ꯏꯃꯥꯗꯣ ꯂꯥꯛꯄ ꯃꯥꯜꯂꯦ ꯃꯄꯥꯟꯗ ꯑꯩ ꯀꯧꯕ ꯃꯈꯣꯟ ꯇꯥꯏꯌꯦꯕ ꯑꯗꯣ ꯑꯩꯁꯨ ꯊꯝꯃꯒꯦ ꯂꯥꯛꯑꯝꯗꯥꯏꯗꯨꯗꯅꯦ ꯃꯔꯣꯟꯗꯣ ꯍꯥꯏꯔꯛꯑꯒꯦꯀꯣ ꯏꯇꯥ
ꯌꯥꯏꯌꯦ ꯌꯥꯏꯌꯦ ꯏꯇꯥ ꯊꯃꯣ ꯊꯃꯣ
ꯎꯝ ꯍꯣꯏ ꯍꯣꯏ ꯊꯝꯃꯒꯦ ꯊꯝꯃꯒꯦ ꯏꯇꯥ